ꯍꯜꯂꯣ ꯑ ꯀꯩꯗꯧꯔꯤꯅꯣ ꯆꯥꯛꯆꯥꯥ ꯇꯣꯛꯎꯔꯒ
ꯂꯩꯕ ꯐꯝꯒ ꯂꯩꯌꯦ
ꯀꯩ ꯏꯟꯖꯥꯡ ꯆꯥꯔꯕꯣ
ꯉꯁꯤ ꯁꯟ ꯑꯀꯪꯕꯗꯣ ꯑꯗ ꯈꯥꯃꯦꯟꯒ ꯊꯣꯡꯉꯤ
ꯑꯗꯨꯖꯤꯔ ꯅꯦꯋꯥꯛ ꯅꯨꯡꯉꯥꯏꯇꯕꯒꯤꯔ ꯑꯩꯅ ꯉꯥꯡꯕꯗꯤ ꯑꯩꯅ ꯇꯥꯏꯅꯦ ꯅꯪ ꯅꯦꯋꯥꯛ ꯅꯨꯡꯉꯥꯏꯗꯨꯕꯥꯏ ꯑꯣꯏꯔꯕꯝꯅꯦ ꯃꯔꯛ ꯃꯔꯛꯇ ꯑꯗꯨꯃꯥꯏꯅ ꯇꯧꯕꯅꯤ
ꯑ ꯅꯪ
ꯅꯪꯗꯤ ꯆꯥꯈ꯭ꯔꯦ ꯑꯩꯈꯣꯏ ꯎꯝ ꯃꯥꯏꯔꯤ ꯏꯟꯁꯥꯡ ꯆꯥꯌꯦ ꯎꯝ
ꯍ ꯎꯝ ꯍꯥꯎꯕꯅꯤꯃꯥ ꯆ ꯎꯝ ꯀꯔꯤ ꯍꯣꯠꯅꯔꯒ ꯂꯩꯔꯤꯅꯣ
ꯍꯧꯖꯤꯀꯥꯟꯁꯦ ꯂꯥꯟ ꯑꯣꯏꯕꯅꯤꯅ ꯏꯔꯥꯡ ꯃꯇꯝ ꯑꯣꯏꯕꯅꯤꯅꯀꯣ
ꯎꯝ
ꯆꯠꯊꯣꯛ ꯆꯠꯁꯤꯟꯕ ꯅꯨꯡꯉꯥꯏꯗꯕ ꯑꯗꯨꯅ ꯁꯨꯇꯤ ꯑꯣꯏꯔꯤꯕꯀꯣ ꯑꯗꯨꯗ ꯑꯗꯨꯝ ꯌꯨꯝꯗ ꯂꯩꯌꯦ ꯌꯨꯝꯒꯤ ꯊꯕꯛ ꯏꯪꯈꯥꯡ ꯈꯔ ꯁꯨꯔꯒ
ꯎꯝ
ꯎꯝ ꯏꯪꯈꯣꯣꯟꯒꯨꯝꯕ ꯂꯧꯒꯨꯝꯕꯁꯨꯁꯦ ꯏꯪꯈꯣꯣꯟꯒꯨꯝ ꯑꯗꯨ ꯑ ꯏꯁꯄꯦꯁ ꯌꯥꯎꯗꯕ ꯖꯩꯒꯥ ꯂꯩꯗꯕꯀꯣ
ꯑꯥ ꯎꯝ ꯇꯝꯄꯥꯛꯇ ꯂꯩꯕ꯭ꯔꯥ
ꯇꯝꯄꯥꯛꯇ ꯂꯩꯕꯅꯦ ꯑꯥ ꯅꯣꯏꯗꯤ ꯈꯨꯟꯗ ꯂꯩꯕ꯭ꯔꯣ ꯑꯩꯁꯨ ꯇꯝꯄꯥꯛꯇ ꯂꯩꯌꯦ ꯎ ꯑꯗꯨꯁꯨ ꯑꯩꯈꯣꯏ ꯐꯣꯟ ꯇꯧꯅꯤꯡꯉꯥꯏꯗꯤ ꯂꯩꯕꯀꯣ ꯑꯣ ꯅꯣꯏꯗꯤ ꯏꯁꯄꯦꯁ ꯌꯥꯝ ꯆꯥꯕ ꯃꯥꯂꯦꯀꯣ ꯑꯩꯣꯏ ꯑꯗꯨꯗꯒ ꯀꯩꯅꯣ ꯎ ꯂꯧꯕꯨꯛ ꯃꯔꯛꯇ ꯑꯗꯨꯝ ꯌꯨꯝ ꯌꯥꯝ ꯇꯥꯗꯕ
ꯑꯅꯧꯕ ꯇꯥꯕꯀꯣ ꯎꯝ ꯑꯗꯨ ꯂꯩꯗ ꯌꯥꯝ ꯂꯩ
ꯍꯣꯏ
ꯀꯔꯤ ꯀꯔꯤ ꯆꯥꯔꯒ ꯂꯩꯔꯒ ꯉꯥꯛꯇ ꯑꯣꯏꯔꯝꯅꯤꯀꯣ
ꯎꯝ
ꯎꯪ ꯂꯩꯕꯁꯨ ꯏꯟꯖꯥꯡ ꯅꯥꯄꯤ ꯂꯩꯕꯁꯨ ꯄꯩꯁꯥ ꯌꯥꯝ ꯆꯠꯄ
ꯑꯥ ꯑꯗꯨꯅꯦ ꯌꯥꯝ ꯇꯥꯡꯉꯦ ꯃꯃꯜꯁꯤꯡꯁꯦꯀꯣ
ꯍꯣꯏ
ꯄꯩꯁꯥꯅ ꯂꯩꯇꯕ ꯊꯣꯛꯇꯕꯒ ꯍꯟꯖꯥꯡ ꯅꯥꯄꯤꯤꯅ ꯇꯥꯡꯕꯒ ꯍꯣꯏ ꯑꯁꯦꯡꯕ
ꯎꯝ ꯑꯩꯈꯣꯏꯒꯤꯗꯤ ꯍꯟꯗꯛꯇꯤ ꯂꯩꯇ꯭ꯔꯦ ꯑꯗꯨꯝ ꯑꯩꯈꯣꯏꯅ ꯊꯥꯖꯕꯗꯣ ꯑꯗꯨꯝ ꯆꯥꯔꯦ ꯅ ꯍꯥꯟꯗꯤ ꯑꯦ ꯏ ꯇꯕꯅꯤ ꯄꯩꯁꯥ ꯊꯝꯐꯝ ꯂꯩꯇ ꯊꯝꯐꯝ
ꯅꯣꯏꯗꯤ ꯏꯪꯈꯣꯜ ꯀꯌꯥꯝ ꯂꯩꯕꯅꯤꯅ ꯑꯗꯨꯗꯤ ꯌꯦꯟꯁꯥꯡ ꯃꯃꯜꯁꯤꯗꯤ ꯇꯥ ꯅꯣꯏꯗꯤ ꯀꯩꯁꯨ ꯇꯤꯡꯉꯨꯌꯦ
ꯍꯣꯏ ꯍꯧꯖꯤꯛꯄꯨꯗꯤ ꯇꯤꯡꯗ꯭ꯔꯦ ꯅꯍꯥꯟꯗꯤ ꯎꯝ ꯖꯅꯋꯥꯔꯤ ꯐꯦꯕꯋꯥꯔꯤ ꯃꯥꯔꯁꯁꯦ ꯑꯗꯨꯀꯥꯟꯗꯗꯤ ꯌꯥꯝꯅ ꯀꯩꯁꯥꯏ ꯌꯥꯝ ꯇꯤꯡꯉꯦꯗ ꯗꯨꯀꯥꯟꯗ ꯎꯝ ꯅꯪ ꯌꯨꯝ ꯄꯥꯟꯈ꯭ꯔꯕ꯭ꯔꯥ ꯅꯠꯇ꯭ꯔꯒ ꯂꯩꯁꯥꯕꯤ ꯑꯦ ꯑꯣ ꯍ ꯂꯩꯁꯥꯕꯤ ꯑꯣꯏꯔꯗꯤ ꯑꯗꯨꯗꯤ ꯊꯕꯛ ꯂꯩꯔꯝꯃꯔꯣꯏ
ꯑꯁ ꯊꯕꯛ ꯂꯩꯇꯕꯁꯨ ꯋꯥꯔꯦ
ꯎꯝ ꯑꯩꯗꯤ ꯌꯨꯝ ꯄꯥꯟꯈ꯭ꯔꯦꯗ ꯑꯗꯨꯝ ꯑꯉꯥꯡ ꯁꯦꯟꯅ ꯁꯦꯟꯅ ꯀꯣ ꯏꯪꯈꯣꯜ ꯃꯆꯥ ꯑ ꯇꯧꯕ
ꯄꯥꯟꯗꯝ ꯌꯧꯈ꯭ꯔꯕꯅꯤꯅꯀꯣ ꯍꯣꯏ ꯑꯗꯨꯁꯨ ꯀ ꯅꯨꯡꯉꯥꯏꯕ ꯃꯥꯜꯂꯦ ꯑꯩꯈꯣꯏꯗꯤ ꯊꯤꯔꯤꯅꯦ ꯍꯧꯖꯤꯛꯁꯦ ꯀꯟꯅ
ꯏꯤꯌꯣ ꯆꯍꯤꯗꯤ ꯀꯌꯥ ꯁꯨꯔꯕ
ꯑꯩꯁꯦ ꯆꯍꯤꯁꯦ ꯍꯧꯖꯤꯛꯇꯤ ꯍꯥꯏꯕ ꯅꯨꯡꯉꯥꯏꯗꯧ ꯃꯥꯜꯂꯕ ꯁꯤꯁꯦ ꯌꯥꯝꯅꯗꯤ ꯑꯉꯥꯡ ꯑꯣꯏꯔꯦ ꯌꯥꯝꯅꯁꯨ ꯑꯍꯥꯟꯕ ꯑꯣꯏꯗꯦ
ꯎꯝ ꯑꯗꯨꯗꯤ ꯂꯩꯔꯛꯀꯅꯤꯗ ꯇꯞꯅ ꯑꯗꯨꯝ ꯋꯥ ꯀꯩꯅꯣꯗ ꯅꯨꯄꯤꯗꯤ ꯃꯕꯨꯛꯄꯨ ꯐꯥꯔꯕ ꯑꯗꯨꯝ ꯑꯗꯨꯝ ꯆꯨꯝꯅ ꯆꯠꯂꯕ ꯑꯗꯨꯝ ꯅꯨꯄꯥꯅ ꯑꯗꯨꯝ ꯂꯩꯔꯒꯗ ꯅꯨꯄꯥꯗꯤ
ꯂꯩꯇꯦꯅꯦ ꯍꯧꯖꯤꯛꯀꯥꯟ ꯑꯐꯕ ꯊꯤꯔꯁꯨ ꯐꯪꯗ꯭ꯔꯦꯅꯦ
ꯎꯝ ꯑꯉꯥꯡ ꯑꯣꯏꯕꯒꯤꯅꯦ ꯂꯩꯔꯛꯈꯤꯅꯤꯝ ꯑꯩꯈꯣꯏꯁꯤ ꯑꯗꯨ ꯄꯥꯏ ꯇꯧ ꯑꯗꯨꯝ ꯆꯍꯤꯁꯦ
ꯃꯥ ꯌꯨꯝ ꯄꯥꯟꯕ ꯃꯇꯝ ꯂꯥꯛꯑꯦ ꯍꯥꯏꯔꯀꯥꯟꯗꯗꯤ ꯃꯌꯥꯝ ꯐꯪꯂꯛꯈ꯭ꯔꯅꯤ
ꯑ ꯑꯗꯨꯅꯤ
ꯈꯪꯗ꯭ꯔꯦꯗ ꯃꯩ ꯌꯥꯝ ꯊꯦꯡꯅꯔꯁꯨ ꯃꯤꯅ ꯑꯄꯥꯝꯕ ꯊꯦꯡꯅꯔꯛꯇꯕꯒꯤ ꯀꯩꯅꯣ ꯄꯩꯁꯥꯕꯤꯈꯁꯦ ꯋꯥꯦ
ꯍꯣꯏ ꯅꯨꯄꯤꯁꯨ ꯑꯩꯈꯣꯏꯅ ꯄꯥꯝꯕꯗꯣ
ꯑ ꯑꯩꯈꯣꯏꯅ ꯄꯥꯝꯕꯗꯣ ꯑꯩꯅ ꯑꯩ ꯍꯥꯏꯒꯅꯤ ꯑꯩꯈꯣꯏꯅ ꯄꯥꯝꯕꯗꯣ ꯃꯣꯏꯅ ꯄꯥꯝꯗꯕ
ꯍꯣꯏ ꯑꯗꯨꯅꯦ ꯅꯨꯄꯤ ꯄꯨꯟꯁꯤꯁꯨ ꯋꯥꯕꯅꯦ ꯑꯗꯨ ꯑꯗꯨꯒ
ꯑꯗꯨꯒꯗꯨ ꯑꯩꯈꯣꯏꯅ ꯄꯥꯝꯕꯗꯣ ꯈꯦꯠꯅꯕꯒꯤꯅꯦꯕ ꯆꯥꯟꯅꯗ꯭ꯔꯤꯁꯦ
ꯍꯣꯏ
ꯃꯤ ꯑꯇꯩꯕꯨꯗꯤ ꯀꯩꯅꯣ ꯈꯔ ꯑꯁꯦꯡꯕ ꯈꯣꯏꯅꯗꯤ ꯎꯝ ꯊꯃꯣꯏꯒ ꯆꯅꯅ ꯂꯩꯔꯗꯤ ꯑꯗꯨꯝ ꯌꯥꯏ ꯍꯥꯏꯗꯥꯏꯅꯤꯀꯣ
ꯍꯣꯏ ꯑ ꯌꯥ ꯌꯥꯗꯕ ꯃꯤꯗ ꯆꯥꯛꯁꯨ ꯊꯃꯣꯏꯁꯨ ꯆꯥꯅ ꯊꯔ ꯂꯣꯏꯅꯦ ꯀꯥꯏꯗꯒꯤ ꯎꯝ ꯍ ꯉ ꯊꯤꯒꯗꯅꯤ
ꯐꯪ
ꯁꯛ ꯁꯛꯁꯨ ꯌ‌ꯦꯡꯒꯗꯧꯕ ꯑꯗꯨꯒ ꯃꯥꯒꯤ ꯊꯃꯣꯏꯁ ꯁꯦꯡꯕ꯭ꯔꯥ ꯁꯦꯡꯗꯕꯁꯨ ꯊꯤꯒꯗꯧꯅꯤ ꯃꯤ ꯍꯥꯁꯦ ꯁꯛ ꯉꯥꯛꯇ ꯍꯦꯡꯕꯁꯨ ꯌꯥꯗꯦ ꯑꯗꯨꯒ
ꯊꯕꯛ ꯑꯥ ꯑꯩ ꯀꯩꯅꯣꯝ ꯍꯪꯒꯦꯅꯦ ꯁꯛ ꯌꯥꯝ ꯐꯖꯔꯒ ꯀꯩꯅꯣ ꯊꯕꯛ ꯏꯪꯈꯥꯡ ꯇꯧꯕ ꯍꯩꯇ꯭ꯔꯗꯤ ꯑꯗꯨꯗꯨꯁꯨ ꯌꯥꯔ‌ꯣꯏ ꯑꯗꯨꯅꯦ
ꯑꯗꯨꯒ ꯁꯛ ꯁꯛ ꯊꯤꯔꯒ ꯊꯕꯛ ꯍꯩꯕꯁꯨ ꯂꯩꯌ‌ꯦꯕ ꯑꯗꯨ ꯃꯤꯃꯤ
ꯃꯤꯒꯤ ꯄꯨꯌ‌ꯦ ꯍ‌ꯣꯏ ꯍꯥꯏꯗꯤ ꯌꯨꯝ ꯄꯥꯟꯈ꯭ꯔꯀꯥꯟꯗ ꯊꯝꯃꯒꯦ ꯑꯗꯨꯅꯤꯅꯦ ꯍꯥꯏꯌ‌ꯦ ꯍꯥꯏꯅ ꯔꯤꯒꯔ‌ꯦꯠ ꯆꯠꯄꯁꯨ ꯂꯩꯌ‌ꯦꯕ ꯃꯇꯨꯡꯗ ꯃꯤꯗꯣ ꯑꯗꯣ ꯅꯨꯄꯥꯈꯣꯏꯅ ꯃꯤ ꯆꯥꯎꯕ ꯑꯣꯏꯔꯗꯤ ꯈꯔ ꯅꯨꯡꯉꯥꯏꯗꯕ ꯑꯗꯨꯒꯤꯗꯣ ꯎꯝ ꯅꯨꯄꯤꯅ ꯁꯛ ꯌꯥꯝ ꯐꯖꯔꯁꯨ ꯊꯕꯛ ꯏꯪꯈꯥꯡ ꯍꯩꯇ꯭ꯔꯁꯨꯀꯣ ꯑꯗꯨ ꯅꯠ ꯇꯕꯗꯤ ꯑꯩꯈꯣꯏ ꯆꯤꯡꯗ ꯀꯩꯅꯣ ꯑꯩꯈꯣꯏ ꯈꯨꯟꯗ ꯂꯩꯔꯗꯤꯀꯣ
ꯎꯝ
ꯀꯔꯤꯅꯣ ꯑꯗꯨꯗ‌ꯣ ꯌꯥꯗꯦꯕ ꯁꯛꯅ ꯆꯥꯕ ꯄꯣꯟꯇꯦ ꯍꯥꯏꯅ ꯑꯦ ꯑꯩꯈꯣꯏ ꯏꯃꯥ ꯈꯣꯏꯅ ꯍꯥꯏꯕꯗꯤ ꯂꯩꯗꯅ
ꯎꯝ ꯁꯛ ꯊꯤꯕ ꯍꯥꯏꯗꯤ ꯑꯃ ꯂꯩꯗꯅ
ꯌꯥꯝꯅ ꯊꯤ ꯊꯤ ꯌꯥꯝ ꯊꯤꯗ꯭ꯔꯁꯨ ꯑꯗꯨꯝ ꯑꯃ ꯂꯩꯔꯗꯤ ꯍꯧꯖꯤꯛꯀꯥꯟꯗꯤ ꯃꯌꯥꯏꯗ ꯀꯩꯅ‌ꯣ ꯑ ꯍꯧꯖꯤꯛꯀꯥꯟꯗꯤ ꯌꯥꯝ ꯊꯤꯕꯁꯨ ꯂꯩꯇꯦꯗꯅ ꯍ‌ꯣꯏ ꯐꯖꯅꯤꯡꯉꯥꯏ ꯐꯖꯅꯤꯡꯉꯥꯏ ꯇꯧꯕ ꯈꯛꯇ ꯑꯣꯏꯔꯝꯕꯒꯤꯀꯣ
ꯎꯝ ꯁꯛꯊꯤꯕ ꯍꯥꯏꯗꯤ ꯌꯥ ꯇꯣꯡꯕ
ꯑꯗꯨꯒꯨꯝꯕ ꯁꯦ ꯈ꯭ꯔ ꯇꯜꯂꯦ ꯑꯩꯗꯤ ꯑꯥ
ꯇ ꯊꯤꯕꯗꯤ ꯑꯩꯈꯣꯏ ꯅꯨꯄꯥꯈꯣꯏꯁꯨ ꯊꯤꯕꯀꯣ
ꯑ ꯅꯨꯄꯥ ꯈ‌ꯣꯏꯁꯦ ꯁꯛ ꯊꯤ ꯆꯛ ꯁꯛ ꯃꯣꯏꯒꯤ ꯁꯛꯁ‌ꯣ ꯁꯛꯁꯦ ꯊꯤꯔꯁꯨꯀꯣ ꯃꯣꯏꯅ ꯈ꯭ꯔ ꯁꯥꯡꯉꯒ ꯋꯥꯡꯉꯒ ꯀꯨꯆꯨꯗꯣ ꯈꯔ ꯐꯖꯔꯗꯤ ꯑꯗꯨꯝ ꯗ꯭ꯔꯦꯁ ꯍꯥꯞꯄꯀꯥꯟꯗ ꯌꯥꯝꯅ ꯁꯦꯡꯅ ꯅꯥꯟꯅ ꯀꯣ ꯑꯗꯨꯃꯥꯏꯅ ꯇꯧꯔꯗꯤ ꯈꯔ ꯐꯖꯕꯅꯤꯕ ꯑꯗꯨꯝ ꯐꯖꯊꯣꯛꯀꯅꯤ ꯑꯗꯨꯗꯤ ꯑꯗꯣ ꯃꯣꯏꯅ ꯌꯥꯝꯅ ꯁꯛꯁꯦ ꯌꯥꯝꯅ ꯐꯖꯔꯁꯨ ꯃꯣꯏꯁꯦ ꯂꯩꯔꯤꯛ ꯍꯩꯇ꯭ꯔꯗꯤ ꯃꯤꯅ ꯄꯥꯝꯕꯤ ꯃꯤꯅ ꯄꯥꯝꯗꯕꯅꯦꯕ
ꯎꯝ ꯍꯣꯏ
ꯃꯈꯟ ꯃꯈꯟ ꯌꯥꯝꯅ ꯂꯩꯌ‌ꯦ ꯃꯤꯁ
ꯌꯥꯝ ꯂꯩꯌꯦ ꯎꯝ ꯃꯁꯛ ꯊꯤꯔꯁꯨ ꯑꯗꯨꯝ ꯌꯦꯡꯕꯗ ꯅꯨꯡꯉꯥꯏꯕ ꯑꯃ ꯂꯩꯗꯅ
ꯑ ꯑꯥ ꯅꯨꯡꯁꯤꯕ ꯁꯛꯇꯝ ꯑꯃ ꯌꯥꯎꯕ ꯂꯩꯌꯦ ꯃꯤꯅ ꯀꯩꯅꯣ ꯃꯤꯅ ꯌꯦꯡꯅꯤꯡꯗꯕ ꯁꯛ ꯌꯥꯝ ꯂꯩꯌ‌ꯦ ꯑꯗꯨꯒꯤ ꯃꯔꯛ ꯌꯥ ꯈꯔꯁꯨ ꯁꯤꯡꯕ ꯈꯔꯁꯨ ꯁꯦꯡꯕ ꯈꯔꯁꯨ ꯋꯥꯡꯕ ꯑꯗꯨꯗꯣ ꯅꯨꯄꯤ ꯈ‌ꯣꯏꯅ ꯄꯥꯝꯃꯗꯤ ꯀꯩꯅꯣ ꯀꯦꯌꯔ ꯂꯧꯕꯤ
ꯎꯝ
ꯇ ꯅꯨꯄꯤ ꯀꯣꯏꯁꯤ ꯅꯣꯏꯅ ꯍꯦꯟꯅ ꯈꯪꯅꯤꯗ ꯅꯣꯏꯅ ꯏꯃꯥ ꯑꯣꯏꯕꯒꯤ
ꯎꯝ
ꯅꯨꯄꯤꯈꯣꯏꯁꯦ ꯅꯨꯄꯥ ꯈꯣꯏꯅ ꯅꯨꯡꯁꯤꯕꯤꯗ꯭ꯔꯗꯤ ꯎꯄꯥꯏ ꯂꯩꯇꯕꯅꯤꯀꯣ
ꯍꯣꯏ
ꯅꯨꯄꯤꯒꯤ ꯑꯋꯥꯕ ꯈꯪꯕ ꯑꯗꯨꯅ ꯈ꯭ꯋꯥꯏꯗꯒꯤ ꯐꯥꯔꯝꯃꯦ
ꯇꯁꯦꯡꯅ ꯅꯨꯡꯁꯤꯔꯁꯨ ꯅꯨꯄꯤ ꯈꯛꯇ ꯅꯨꯡꯁꯤꯔꯗꯤ ꯌꯥꯗꯦꯕꯀꯣ ꯅꯨ ꯑꯗꯨꯅꯦ ꯃꯣꯏꯅ ꯅꯨꯡꯉꯥꯏ ꯇꯧꯔꯤꯨꯁꯀꯣ
ꯃꯥꯗꯤ ꯑꯩꯕꯨ ꯅꯨꯡꯁꯤꯌꯦ ꯍꯥꯏꯅꯀꯣ
ꯎꯝ
ꯀꯔꯤ ꯑꯃ ꯎꯝ ꯀꯔꯤ ꯍꯥꯏꯁꯤꯔ
ꯑꯣꯏ ꯏꯂꯣꯗ ꯀꯥꯏ ꯍꯥꯏꯥꯏꯁꯤꯔꯦ ꯁꯨꯝ ꯀꯦꯊꯣꯛꯄ ꯂꯩꯕ ꯎ ꯑꯗꯨꯃꯥꯏꯅ ꯇꯧꯕꯗꯣ ꯈꯪꯗ꯭ꯔꯦ ꯍꯧꯖꯤꯛ ꯃꯇꯝꯁꯦꯣꯡꯝꯄꯥꯛꯥꯁꯦ ꯖꯥꯠ ꯖꯥꯠ ꯅꯣꯏꯒꯤꯁꯦ ꯅꯣꯏꯒꯤ ꯅꯣꯏꯒꯤ ꯑ ꯅꯨꯄꯥꯗꯤ ꯀꯩꯅꯣ ꯌꯥꯝ ꯅꯨꯡꯁꯤꯕ ꯃꯥꯜꯂꯤꯗ
ꯍꯣꯏ ꯅꯨꯡꯁꯤꯦ ꯑꯗꯨꯝ ꯑꯩꯅ ꯇꯧꯕꯗ ꯑꯗꯨꯝ
ꯑꯗꯣ ꯂꯩꯁꯔꯤꯉꯩꯗ ꯅꯨꯡꯁꯤꯅꯕꯗꯨꯒ ꯌꯨꯝꯗ ꯂꯩꯃꯤꯟꯅꯕ ꯅꯨꯡꯁꯤꯕꯗꯨꯒ ꯀꯔꯝꯕ ꯈꯦꯠꯅꯩ ꯀꯔꯝꯕꯅ ꯃꯍꯥꯎꯁꯦ ꯀꯔꯝꯕꯅ ꯅꯨꯡꯉꯥꯏ
ꯂꯩꯁꯥꯕꯤ ꯑꯣꯏꯅ ꯑꯗꯨꯅ ꯍꯦꯟꯕꯅꯦ ꯑꯗꯨꯝ ꯑ ꯀꯔꯤꯁꯦꯔ ꯍꯣꯏ ꯂꯩꯃꯤꯟꯅꯔꯀꯥꯟꯗꯗꯤ ꯃꯔꯛ ꯃꯔꯛꯇ ꯈꯠꯅꯕꯁꯨ ꯌꯥꯎꯋꯦ ꯎꯝ ꯊꯕꯛ ꯑꯃꯒꯤ ꯌꯦꯠꯅꯕꯗ ꯋꯥꯔꯛꯑꯔꯀꯥꯟꯗꯀꯣ ꯑꯗꯨꯝ ꯑꯗꯨꯁꯨ ꯑꯗꯨꯝ ꯐꯨꯅꯕ ꯆꯩ ꯀꯩꯅꯣ ꯇꯧꯅ ꯑꯗꯨ ꯑꯗꯨꯗ ꯑꯗꯨꯝ ꯃꯛꯆꯤꯟꯗꯀꯣ ꯉꯥꯡ ꯅꯥꯕꯩ ꯋꯥꯅꯦꯕ
ꯑꯣ ꯑꯣ
ꯑꯗꯨꯝ ꯀꯣꯛꯄꯤꯗ ꯑꯗꯨꯝ
ꯑ
ꯍꯩꯁꯦ ꯌꯨꯝ ꯄꯥꯟꯈ꯭ꯔꯗꯤ ꯈꯠꯅꯕꯗꯤ ꯈꯔ ꯈꯔꯗꯤ ꯑꯗꯨꯝ ꯈꯠꯅꯕ ꯌꯥꯎꯕꯅꯦꯕ
ꯑ
ꯑꯗꯨꯝ ꯅꯨꯡꯁꯤꯅ ꯂꯩꯌꯣ ꯍꯥꯏꯗꯤ ꯀꯅꯥꯁꯨ ꯂꯩꯔꯝꯃꯣꯏ
ꯍꯣꯏ ꯈ ꯑꯗꯨꯅꯤ ꯆꯨꯝꯉ
ꯎꯝ ꯂꯩꯃꯤꯟꯅꯔꯕꯅꯤꯅ ꯋꯥꯔꯀꯅ ꯍꯣꯏ
ꯑꯗꯨꯕꯅꯤꯅ ꯖꯒꯣꯠ ꯆꯥꯗꯕ ꯃꯐꯝꯁꯨ ꯂꯩꯕ ꯃꯤꯅ ꯑꯄꯥꯝꯕ ꯏ ꯊꯕꯛ ꯃꯤꯅ ꯄꯥꯝꯂꯣꯏꯗꯕ ꯊꯕꯛ ꯇꯧꯕ ꯃꯇꯝ ꯃꯇꯥꯡ ꯃꯇꯥꯡꯁꯨ ꯂꯩꯅꯤꯕꯀꯣ ꯍ ꯑꯗꯨꯗꯒꯤ ꯁꯥꯎꯅꯤꯡꯕ ꯈꯣꯠꯅꯤꯡꯕ ꯑꯗꯨꯁꯨ ꯂꯩꯔꯝꯕ ꯌꯥꯏ ꯑꯗꯨ ꯑꯣꯏꯔꯁꯨ ꯂꯩꯁꯥꯔꯤꯉꯩ ꯃꯇꯝꯗꯗꯤ ꯀꯩꯅꯣ ꯑ ꯌꯥꯝꯅ ꯃꯣꯏꯁꯦ ꯌꯥꯝꯅ ꯀ꯭ꯂꯣꯁ ꯑꯣꯏꯔꯒ ꯌꯥꯝꯅ ꯀꯦꯌꯔ ꯇꯧꯔꯒ
ꯍꯣꯏ
ꯇꯧꯕꯗꯣ
ꯎꯝ
ꯃꯥꯅ ꯃꯥ ꯃꯌꯨꯝꯗ ꯄꯨꯔꯛꯑꯀꯥꯟꯗꯗꯤ ꯅꯪꯦ ꯑꯗꯨꯁꯨꯂꯕꯟꯅꯦ ꯑ ꯎ ꯇꯧꯕ ꯁꯥꯕ ꯂꯩꯅꯉꯥꯏ ꯎꯝ ꯎꯝ ꯎꯝ ꯆꯤꯟꯊꯤꯕ ꯍꯥꯏꯇꯥꯔꯦ ꯈ꯭ꯋꯥꯏꯗ ꯆꯤꯟꯊꯤꯕꯀꯣ ꯍꯥꯏꯁꯦ
ꯎꯝ ꯍꯣꯏ
ꯃꯣꯏꯁꯨ ꯃꯥ ꯒ ꯌꯥꯝ ꯐꯠ ꯗꯦ
ꯎꯝ ꯑꯗꯨꯃꯥꯏꯅ ꯇꯧꯒꯅꯤ ꯅꯨꯡꯉꯥꯏꯅ ꯊꯒꯅꯤ ꯊꯝꯕꯤꯒꯅꯤ ꯈꯨꯠ ꯍꯥꯝꯂꯒ ꯆꯥꯕꯤꯒꯅꯤ ꯍꯥꯏꯅꯒ ꯂꯩꯁꯥ ꯑꯣꯏꯔꯅꯤꯗ
ꯃꯣꯏꯒꯤ ꯆꯤꯟꯊꯤꯗꯤ ꯈꯨ ꯆꯤꯟꯊꯤ ꯀꯩꯅꯣꯅꯦ ꯎꯝ ꯑꯩꯈꯣꯏ ꯎꯝ ꯑꯩꯈꯣꯏꯅ ꯀꯩꯅꯣ ꯄꯩꯁꯥ